ꯍꯜꯂꯣ꯫
ꯍꯜꯂꯣ꯫
ꯑꯥꯎ꯫
ꯀꯩꯗꯧꯔꯤꯅꯣ꯫
ꯑꯩ ꯐꯝꯂꯒ ꯂꯩꯔꯤꯌꯦ꯫
ꯅꯪꯗꯤ ꯀꯗꯥꯏꯗꯒꯤꯔ꯫
ꯑꯩꯔꯣ꯫
ꯑꯥ꯫
ꯑꯩꯁꯦ ꯑꯗꯣ
ꯀꯩ ꯍꯥꯏꯁꯤꯔ꯫ ꯑꯥ ꯍꯥ꯫
ꯈꯨꯜ ꯂꯩꯇꯦ ꯍꯥꯏꯕ꯭ꯔꯣ
ꯈꯨꯜ ꯍꯣꯏ ꯑꯩꯒꯤ ꯈꯨꯜ ꯂꯩ ꯇꯦ ꯍꯪꯗꯦ
ꯀꯔꯤ ꯇꯧꯔꯤꯅꯣ
ꯑꯩ ꯑꯁ ꯅꯣꯡ ꯆꯨ ꯕ ꯅꯣꯡ ꯆꯨꯕꯅꯤꯅ ꯑꯩ ꯃꯄꯥꯟ ꯊꯣꯛꯔꯒ ꯂꯩꯔꯤꯌꯦ
ꯑꯣ ꯌꯥꯝ ꯀꯟꯅ ꯆꯨꯕ꯭ꯔꯅꯦ
ꯀꯟꯅꯗꯤ ꯆꯨꯗꯦ ꯑꯗꯣ ꯈꯔ ꯈꯔꯕꯨꯗꯤ ꯆꯨꯋꯦ ꯃꯩꯁꯨ ꯃꯩꯁꯨ ꯂꯥꯛ ꯂꯥꯛꯇꯦ
ꯎꯝ ꯑꯩꯈꯣꯏꯗꯁꯨ ꯂꯥꯛꯇꯦ ꯃꯩꯗꯣ
ꯑꯣ
ꯑꯩꯈꯣꯏ ꯈꯨꯟꯗꯁꯨꯨꯀꯣ ꯃꯩ ꯂꯥꯛꯇꯦ ꯑꯗꯨꯒ ꯅꯣꯡꯗꯤ ꯆꯨꯗ꯭ꯔꯦ
ꯅꯣꯡ ꯆꯨ ꯅꯣꯡ ꯆꯨꯕ ꯂꯣꯏꯕ꯭ꯔꯣ ꯑꯁ ꯊꯥꯏꯌꯦꯅ ꯅꯣꯏꯗꯤ
ꯀꯔꯤꯔꯗ꯭ꯔꯣ ꯑꯅꯤ ꯑꯍꯨꯝ ꯈꯛꯇꯪ ꯇꯥꯏ
ꯑꯣ ꯑꯩꯈꯣꯏꯗꯤ ꯍꯧꯖꯤꯛꯅ ꯍꯧꯋꯦ
ꯑꯣ ꯀꯩ ꯌꯦꯟꯖꯥꯡ ꯆꯥꯕꯅꯣ ꯅꯣꯏ ꯅꯈꯣꯏ ꯌꯨꯝꯗꯣ
ꯈꯥꯃꯦꯟ ꯑꯈꯥꯕꯗꯣ
ꯑꯣ
ꯍꯣꯏ ꯐꯥꯎꯋꯦ ꯑꯗꯨꯒ ꯑ ꯀꯥꯕꯒ ꯑꯗꯨꯒ ꯁꯧꯒ꯭ꯔꯤ ꯅꯪꯗꯤ
ꯑꯩꯔꯣ
ꯍꯣꯏ
ꯀꯔꯤꯔꯥ ꯑꯩ ꯆꯥꯕꯗꯣ ꯎꯝ ꯀꯥꯎꯒ꯭ꯔꯦꯅꯦ ꯏꯟꯁꯥꯡ ꯍꯥꯎꯃꯟꯗ ꯈꯣꯏꯒꯤ ꯑ ꯎꯁꯣꯏ ꯎꯁꯣꯏ
ꯑꯣ ꯑꯣ ꯍꯥꯎꯕꯅꯦ ꯍꯥꯎꯕꯅꯦ ꯃꯇꯝꯅꯤꯅꯦ ꯎꯁꯣꯏ ꯆꯥꯅꯕ ꯃꯇꯝꯅꯤꯅꯦ ꯍꯧꯖꯤꯛꯇꯤ
ꯑꯣꯏ
ꯎꯝ ꯑꯗꯣ ꯅꯪ ꯑꯩꯕꯨꯗꯤ ꯈꯪ ꯈꯪꯗꯤ ꯈꯪꯕ꯭ꯔꯣꯅꯦ
ꯀꯔꯤꯔꯥ ꯈꯪꯗꯦ ꯒ꯭ꯔꯨꯞꯇ ꯀꯣ ꯅꯪꯒꯤ ꯅꯝꯕꯔꯗꯣ ꯎꯕꯒꯤ ꯑꯩꯅ ꯇꯧꯔꯛꯄꯅꯤꯗ
ꯐꯩꯌꯦ ꯐꯩꯩ
ꯑꯥ
ꯑꯗꯨ ꯍꯣꯏ ꯑꯩ ꯃꯔꯛ ꯃꯔꯛꯇꯗꯤ ꯇꯧꯋꯦ ꯒ꯭ꯔꯨꯞ ꯒ꯭ꯔꯨꯞꯇꯨꯒꯤ ꯅꯝꯕꯔ ꯂꯧꯔꯒ ꯈꯔ ꯈꯔꯗꯤ ꯇꯧꯋꯦ
ꯑꯥ ꯂꯩꯕ ꯅꯨꯡꯉꯥꯏꯇꯦ ꯌꯥꯝ ꯁꯥ ꯑꯗꯣ ꯉꯁꯤ ꯌꯥꯝ ꯁꯥꯗ꯭ꯔꯣ
ꯁꯥꯏꯌꯦ ꯑꯩ ꯌꯥꯝ ꯁꯥꯃꯟꯕꯒꯤ ꯏꯁꯤꯡꯁꯨ ꯂꯩꯇꯦ ꯏꯔꯨꯅꯕ ꯏꯁꯤꯡꯁꯨ ꯂꯩꯇꯦ ꯀꯃꯥꯏ ꯇꯨꯝꯗꯣꯏꯅꯣ ꯈꯪꯗ꯭ꯔꯦ
ꯑ
ꯑꯗꯣ ꯅꯣ ꯅꯣꯡ ꯆꯨꯕ ꯃꯈꯣꯟ ꯇꯥꯕ꯭ꯔꯣ
ꯇꯥꯗꯦꯗ
ꯑꯣ ꯌꯥꯝ ꯀꯟꯅ ꯇꯨꯋꯦ ꯍꯧꯖꯤꯛ
ꯑꯥ
ꯍꯣ ꯎꯝ ꯃꯁꯤ ꯍꯥꯥ
ꯀꯔꯤꯁꯨ ꯇꯥꯗꯦ ꯍꯥꯏꯕ
ꯑꯣ ꯉꯁꯤ ꯌꯨꯝꯗ ꯂꯩꯕꯔꯣ
ꯉꯁꯤꯁꯦ ꯌꯨꯝꯗ ꯂꯩꯌꯦ ꯍꯣꯏ ꯌꯥꯝ ꯁꯥꯕꯒ ꯀꯣ
ꯇꯨꯋ‌ꯦꯟꯇꯤ ꯋꯥꯟ
ꯑꯍꯝ
ꯀꯩꯅꯣꯗ‌ꯣ ꯃꯤ ꯂꯣꯏꯅꯃꯛ
ꯍꯥ
ꯀꯩꯗꯧꯔꯤꯅꯣ ꯅꯈꯣꯏ
ꯃꯥꯅ ꯐꯣꯟ ꯃꯦꯠꯂꯒ ꯂꯩꯌꯦ ꯑꯩꯅ ꯐꯝꯕꯁꯨ ꯅꯨꯡꯉꯥꯏꯕꯗꯨꯒꯤ ꯑꯩꯅ ꯑꯥ ꯀꯩ ꯍꯥꯏꯁꯤꯔ ꯃꯄꯥꯟ ꯃꯄꯥꯟꯗꯀꯣ
ꯎꯝ
ꯆꯠꯂꯒ ꯂꯩꯌꯦ ꯁꯥꯁ ꯃꯤ ꯀꯩꯌꯥ ꯂꯩꯕꯅ‌ꯣꯅ‌ꯦ
ꯑꯩꯈꯣꯏꯗ‌ꯣ ꯃꯤꯗꯣ ꯇꯔꯦꯠ ꯂꯩ
ꯎꯝ ꯑ‌ꯣ ꯐꯩꯌ‌ꯦ ꯐꯩꯌ‌ꯦ ꯌꯥꯝꯃ‌ꯦꯅ
ꯅꯣꯏꯗꯤ
ꯈ‌ꯣꯏꯗꯤ ꯑꯣ ꯃꯥꯔꯤ
ꯈꯛꯇꯥ
ꯍꯥꯥ
ꯃꯔꯤ ꯇꯪꯔ‌ꯣ
ꯑꯥꯎ ꯃꯔꯤ ꯈꯛꯇꯪꯅꯦ
ꯅꯨꯡꯉꯥꯏꯗꯤꯌ‌ꯦ ꯃꯩ ꯂꯥꯛꯂꯗꯤ ꯎꯝ ꯑꯥꯥꯥꯥꯥ ꯅꯨꯡꯉꯥꯏꯕ ꯍꯦꯟꯒ ꯄꯗ‌ꯣ ꯂꯥꯛꯇꯕꯅꯤꯅ ꯅꯨꯡꯉꯥꯏꯇꯦ
ꯑꯩꯁ‌ꯦ ꯌꯥꯝ ꯁꯥꯎꯌ‌ꯦ
ꯎꯝ
ꯑꯥ ꯑꯣ ꯑꯣ ꯌ‌ꯦ
ꯉꯁꯤ ꯁꯨꯕꯔ‌ꯣ ꯈꯪꯗ‌ꯦꯗ
ꯉꯔꯥꯡꯗꯤ ꯑ‌ꯣ ꯄꯨꯡ ꯑꯣꯏ ꯇꯔꯥ ꯇꯥꯔꯝꯗꯥꯏꯗ ꯂꯥꯛꯄꯅꯦ ꯑꯗꯣ ꯉꯥꯁꯤꯗꯤ ꯈꯪꯗ‌ꯦ
ꯍꯜꯂ‌ꯣ
ꯑꯣ ꯅꯍꯥꯟꯗꯤ ꯌꯦꯡꯕꯅꯦ ꯍꯣꯏ ꯑꯗꯣ ꯃꯤꯁꯨꯂꯤꯝ ꯈ‌ꯣꯏꯅ ꯀꯥꯈ꯭ꯔꯦꯀꯣ ꯍꯣꯏ ꯑꯥ ꯑꯗꯣ ꯉꯁꯤꯒꯤ ꯇꯤꯝꯗꯣ ꯅꯪꯗꯤ ꯌꯦꯡꯗꯔꯣ
ꯑꯩ ꯉꯔꯥꯡ ꯇꯨꯝꯃꯝꯃ‌ꯦ ꯑꯩꯈꯣꯏꯗ‌ꯣ
ꯑꯥ
ꯄꯥꯝ ꯆꯠꯄ ꯑꯗꯨꯒꯤ ꯈꯥꯡꯕ ꯉꯝꯗꯅ ꯇꯨꯝꯃꯦ
ꯑꯣ ꯑꯣ ꯑꯩꯁꯨ ꯌꯦꯡꯕꯨꯗꯤ ꯌꯦꯡ ꯌꯦꯡꯅꯤꯡꯕꯅꯦ ꯑꯗꯣ ꯎꯝ ꯇꯤꯚꯤꯗ ꯌꯦꯡꯗ꯭ꯔꯗꯤꯀꯣ ꯌꯦꯡꯕ ꯅꯨꯡꯉꯥꯏꯇꯕꯒꯤ ꯌꯦꯡꯒꯦꯁꯨ ꯌꯦꯡꯗꯦ ꯍꯟꯗꯛꯇꯤ ꯃꯩ ꯂꯥꯛꯇꯕꯅꯤꯅꯥ ꯋꯥꯆꯞꯇꯥ
ꯌꯥꯝ ꯁꯥꯌꯦꯀꯣ ꯅꯣꯏ ꯂꯩꯐꯝꯗꯨꯗꯤ ꯈꯔ ꯏꯪꯉꯤ ꯑ ꯅꯣꯏꯗꯁꯨ
ꯇꯥꯕ꯭ꯔꯣ
ꯇꯥꯌꯦ
ꯑꯣ ꯌꯣꯡꯆꯥꯛ ꯌꯣꯡ ꯅꯪꯒꯤ ꯈꯣꯟꯖꯦꯜꯗꯣ ꯆꯞꯄꯦ ꯑꯥꯎ ꯀꯟꯅ ꯆꯨꯌꯦ
ꯅꯖꯨ
ꯅꯣꯡꯒꯤ ꯃꯈꯣꯟꯗꯣ
ꯑꯣ
ꯇꯥꯕ꯭ꯔꯣ ꯅꯪꯁꯨ
ꯇꯥꯌꯦ ꯍꯣꯏ
ꯑꯣ ꯂꯩꯕ ꯂꯩꯕ ꯌꯥꯗ꯭ꯔꯦꯅꯦ
ꯅꯣꯏ ꯌꯨꯝꯗꯤ ꯀꯔꯤꯅ ꯁꯥꯕ꯭ꯔꯥ
ꯕꯤꯟꯅ ꯁꯥꯕꯅꯤꯅ ꯑꯁ ꯂꯩꯕ ꯅꯨꯡꯉꯥꯏꯇꯦ
ꯅꯥ ꯁꯥ ꯅꯦ ꯅꯣꯡ ꯇꯥꯕꯗꯣ
ꯑꯣꯏ ꯍꯣꯏ ꯗꯤꯟ ꯗꯤꯟ
ꯍꯣꯏꯅꯦ ꯌꯥꯝꯅ ꯂꯩ ꯅꯨꯡꯉꯥꯏꯇꯝꯅꯦ ꯅꯣꯡ ꯆꯨꯕ ꯀꯥꯟꯗ
ꯑꯥ ꯎꯝ ꯎꯝ ꯅꯣꯡ ꯆꯨꯔꯁꯨ ꯍꯣꯏ ꯅꯣꯡ ꯆꯨꯔ ꯁꯨꯀꯣ ꯑꯩꯈꯣꯏꯗꯤ ꯊꯣꯡ ꯍꯥꯡ ꯊꯣꯡ ꯍꯥꯡꯂꯒ ꯇꯨꯝꯗꯣꯏꯅꯦ
ꯏꯗ꯭ꯔꯣ
ꯀꯤꯕꯨꯗꯤ ꯀꯤꯌꯦ ꯑꯗꯣ ꯃꯤ ꯈꯔ ꯌꯥꯝꯕꯒꯤ
ꯑ ꯈꯔꯒ ꯇꯨꯝꯗꯣꯏꯕ
ꯎꯝ ꯑꯩꯈꯣꯏꯅ ꯂꯩꯔꯤꯁꯦ ꯑꯞ ꯁꯇ꯭ꯌꯔ ꯅꯦꯕ ꯗꯨ ꯑꯣꯏꯗꯤꯅꯥ
ꯅꯣꯏ ꯇꯨꯝꯕ ꯃꯇꯝꯗꯀꯣ ꯅꯣꯏꯒꯤ ꯐꯣꯟ ꯂꯥꯛꯑ ꯍꯣꯏ ꯀꯁꯨ ꯈꯪꯉꯣꯏꯌꯦ
ꯍꯣꯏ ꯑꯗꯨꯕꯨꯗꯤ ꯆꯨꯝꯃꯦ
ꯄꯪ ꯅꯦ
ꯍꯦ ꯍꯦ ꯍꯥꯏꯕꯗꯤ ꯀꯔꯤꯔꯥ
ꯐꯩꯌꯦ
ꯑꯦ ꯍꯦ ꯍꯥꯏ ꯑꯗꯨꯃꯥꯏꯅ ꯍꯜꯂꯗꯤ ꯇꯨꯝꯕꯗꯗꯤ ꯀꯅꯥꯁꯨ ꯈꯪꯕꯤꯔꯣ ꯀꯣ
ꯑꯧ ꯇꯨꯝꯈꯔ꯭ꯗꯤ ꯈꯪꯔꯣꯏ
ꯐꯣꯟ ꯍꯨꯔꯥꯜꯂꯒꯂꯗꯤ
ꯍꯥꯥ
ꯐꯣꯟꯒ ꯍꯔꯒ ꯆꯂꯦꯗꯤ
ꯑꯥꯎ ꯑꯥ ꯑꯁ ꯀꯩꯅꯣ ꯑꯥ ꯌꯥꯝ ꯐꯔꯥꯏ ꯍꯋꯦ ꯑꯩꯈꯣꯏꯗꯤ ꯌꯨꯝꯒꯤ ꯃꯅꯥꯗꯣꯀꯣ ꯀꯅꯤꯗꯥꯛꯇ ꯑ ꯑꯥ ꯑꯥ ꯃꯆꯥ ꯐꯂꯏꯕ ꯑ ꯏꯁ ꯌꯥꯝꯗꯧ ꯃꯥꯜꯂꯦ ꯉꯁꯤꯅꯦ ꯑꯩꯐꯨꯒꯦ ꯇꯦꯕꯅꯦꯕꯥ ꯑꯁ ꯍꯥꯥ
ꯆꯨꯕ ꯂꯦꯞ ꯑꯩꯈꯣꯏꯗꯁꯨ ꯑꯃꯨꯛ ꯆꯨꯔꯛ